ꯑꯥꯎ ꯇꯥꯕ꯭ꯔꯥ
ꯍꯣꯏ ꯇꯥꯏꯌꯦ
ꯑꯣ ꯀꯩꯗꯧꯔꯤꯒꯦ
ꯑꯩꯁꯦ ꯆꯤꯡ ꯃꯊꯛꯇ ꯀꯩꯅꯣ ꯋꯥꯛꯀꯤꯡ ꯆꯠꯂꯨꯕ
ꯑꯣ ꯌꯥꯝ ꯐꯥꯏꯅꯦ
ꯏ ꯍꯛꯆꯥꯡꯁꯦ ꯈꯔ ꯌꯥꯎꯗ ꯌꯥꯡꯉꯤꯗ ꯑꯗꯣ ꯀꯥꯗꯕ ꯀꯨꯏꯔꯦꯅ
ꯑꯁ ꯎꯝ ꯎꯝ ꯎꯝ ꯌꯥꯝ ꯐꯩꯌꯦ
ꯎꯝ ꯀꯥꯔꯛꯑꯣꯁꯦ ꯍꯧꯖꯤꯛꯇ
ꯋꯥꯛꯀꯤꯡ ꯆꯤꯡ ꯀꯥꯕꯗꯣ ꯐꯔꯦꯅꯦ
ꯅꯠꯇꯦ ꯅꯪ ꯆꯤꯔꯥꯎ ꯆꯤꯡ ꯍꯥꯏꯕꯁꯦ ꯀꯥꯔꯕ꯭ꯔꯕ
ꯑꯥ ꯀꯥꯗ꯭ꯔꯤꯗ
ꯀꯥꯗ꯭ꯔꯤ
ꯑꯥꯎ
ꯑꯦ ꯑꯁꯨꯛ ꯐꯥꯎꯔꯤꯕ ꯆꯤꯡꯁꯤꯕꯨ ꯅꯪꯅ ꯀꯥꯗ꯭ꯔꯤꯕ
ꯑꯍꯥ ꯍꯥ ꯕꯤꯔꯌꯥꯅꯤ ꯐꯥꯎ ꯆꯥꯗ꯭ꯔꯤ ꯀꯥꯟꯁꯤꯗ ꯍꯟꯗꯛ ꯃꯔꯛ ꯈꯛꯇꯅꯦ ꯆꯥꯔꯤꯁꯦ
ꯅꯣꯡꯃ ꯀꯣꯏꯕ ꯂꯥꯛꯑꯣ ꯀꯩꯅꯣ ꯆꯤꯡꯗ ꯋꯥꯀꯤꯡ ꯎꯝ ꯌꯥꯝ ꯅꯨꯡꯉꯥꯏꯕꯅꯦ ꯍꯧꯖꯤꯛꯁꯨ ꯅꯨꯡꯗꯥꯡ ꯑꯣꯏꯕꯒꯤ ꯚ꯭ꯌꯨꯁꯦ ꯌꯥꯝ ꯐꯖꯔꯝ ꯆꯤꯡꯗꯒꯤ ꯌꯦꯡꯉꯛꯑꯗꯤ
ꯎꯝ
ꯆꯤꯡ ꯚ꯭ꯌꯨꯁꯦ ꯌꯥꯝ ꯐꯖꯔꯤꯌꯦꯕ
ꯆꯠꯀꯦ ꯈꯜꯂꯤꯅꯦ ꯑꯗꯨꯗꯣ ꯑꯩꯁꯨ ꯅꯣꯡꯃ ꯂꯠꯀꯦ ꯐꯣꯇꯣ ꯂꯣꯏꯅ ꯀꯥꯞꯅꯩꯌꯦꯕꯀꯣ ꯑꯩꯗꯤ ꯀꯥꯞꯕ ꯐꯪꯗ꯭ꯔꯦ
ꯌꯥꯝ ꯂꯥꯞꯄꯁꯨ ꯑꯣꯏꯗꯕ ꯁꯤꯕꯨ ꯀꯩꯗꯧꯔꯝꯃꯤꯅꯣ ꯊꯕꯛ ꯌꯥꯝ ꯆꯤꯟꯒꯗꯕ ꯃꯥꯜꯂꯦꯅꯦ ꯁꯤ ꯀꯦ
ꯆꯤꯟꯗꯁ ꯐꯝꯃꯤꯌꯦ
ꯑꯥ ꯑꯗꯨ ꯑꯩ ꯇꯧꯔꯦ ꯀꯣꯜ ꯇꯧ ꯀꯔꯤꯗꯧꯅ ꯁꯔꯥꯡꯁꯨ ꯂꯥꯛꯄꯗꯨꯗ ꯀꯩꯇꯧꯗꯧꯅꯣ ꯈꯪꯗ꯭ꯔꯦ
ꯑꯥ ꯍ ꯍ
ꯌꯥꯝ ꯌꯥꯝ ꯆꯤꯜꯂꯕꯁꯤꯅꯦꯗ ꯑꯩ ꯑꯌꯨꯛꯇ ꯀꯩ ꯍꯥꯏꯕ꯭ꯔꯥ ꯃꯃꯤꯡꯗꯣ ꯏꯪꯂꯤꯁꯇꯗꯤ ꯒꯣꯔꯗ꯭ꯔ ꯍꯥꯏꯕꯅꯤꯅꯦ ꯈꯔ ꯈꯥꯕ ꯑꯃ ꯒ꯭ꯔꯤꯟ ꯀꯂꯔꯗ ꯀꯩꯅꯣ ꯇꯤꯡꯈꯡꯒꯤ ꯇꯥꯏꯞꯇ ꯊꯛ ꯊꯣꯛꯄ ꯑꯃ ꯂꯩꯌꯦꯗꯅ
ꯑꯥ ꯈꯥꯕꯗꯣ
ꯑꯣ ꯈꯥꯕꯗꯨ ꯍꯣꯏ ꯑꯥꯗꯨ ꯑꯥꯗꯨ ꯀꯪ ꯑꯥꯗꯨ ꯆꯥꯔꯦ ꯉꯁꯤ ꯑꯝꯇ ꯊꯣꯡꯗ꯭ꯔꯤꯗ
ꯑꯁ ꯑꯩ ꯆꯥꯅꯤꯡꯉꯦ ꯑꯗꯣ
ꯥꯆꯥꯛ ꯏꯁ ꯀꯅꯤꯡꯉꯦꯒꯥ ꯆꯨꯝꯕ꯭ꯔꯥ ꯇꯥꯥꯟꯕ꯭ꯔꯥ ꯈꯪꯗꯦ
ꯆꯥꯅꯤꯡꯉꯦ ꯇꯤꯜꯍꯧꯗꯣ ꯌꯥꯝ ꯍꯥꯞꯄꯅꯤꯗꯅꯥ ꯃꯣꯔꯣꯛ ꯈꯤꯇꯪ ꯁꯥꯍꯜꯂꯅꯤꯗꯅꯥ ꯊꯨꯝꯗꯣ ꯌꯥꯝ ꯍꯥꯞꯄꯅꯤ ꯑꯗꯨꯗꯨꯒ ꯊꯥꯎꯗꯣ ꯈꯤꯇꯪ ꯌꯥꯝꯃ ꯍꯥꯞ ꯄꯅꯤ ꯑꯗꯣ ꯑꯁ ꯍꯥꯎꯔꯅꯤ ꯀꯥꯡꯁꯣꯏꯒ ꯇꯣꯠꯂꯅꯤꯗꯅꯥ ꯑꯗꯨꯗꯨꯒ ꯑꯗꯨ ꯀꯥꯡꯍꯧꯗꯨꯒ
ꯃꯣꯔꯣꯛ ꯃꯦꯠꯄ ꯑꯃꯒ ꯑꯁ ꯇꯤꯟ ꯌꯣꯠꯂꯦ
ꯑꯩꯁ ꯅꯪꯅ ꯍꯥꯏꯕꯗꯨꯗ ꯑꯩꯁꯨ ꯆꯥꯅꯤꯡꯒ꯭ꯔꯦꯅꯦ ꯌꯥꯝ ꯍꯥꯎꯒꯗꯧ ꯃꯥꯜꯂꯦ ꯀꯦꯅꯣ ꯏꯟꯁꯥꯡ ꯊꯣꯡꯕꯗꯒꯤ ꯍꯥꯎꯒꯗꯕ ꯇꯥꯏꯞꯇ ꯇꯧꯋꯤ
ꯆꯥꯛꯇꯣ ꯃꯌꯥꯝ ꯑꯥ ꯀꯣꯟꯗ ꯄꯨꯊꯣꯛꯑꯦ ꯀꯩꯅꯣ ꯄ꯭ꯂꯦꯠꯇ ꯄꯨꯊꯣꯛꯑꯦꯗꯅ ꯑꯗꯨꯗꯨꯒ ꯇꯦꯡꯀꯣꯠ ꯇ ꯀꯥꯡꯁꯣꯏ ꯃꯍꯤꯗꯣ ꯖ꯭ꯔꯣ ꯍꯩꯊꯔꯅꯤ ꯑꯗꯨꯒ ꯄꯨꯔꯥ ꯅꯝ ꯖꯜꯂ ꯆꯥꯔꯅꯤ ꯑꯗꯨꯒ ꯃꯣꯔꯣꯛ ꯃꯦꯞꯄꯗꯣ ꯆꯥꯥꯁꯜꯂꯅꯤ ꯑꯃꯨꯛ ꯎꯝ ꯑꯗꯨꯒꯤ ꯀꯥꯡꯍꯧꯗꯣ ꯑꯃꯨꯛ ꯥꯆꯥꯁꯜꯂꯅꯤ ꯑꯁ ꯈꯨꯍꯥꯎ ꯑꯃ
ꯇꯤꯟ ꯌꯣꯠꯂꯦ ꯇꯤꯟ ꯌꯣꯠꯂꯦ
ꯌꯥꯝ ꯌꯥꯝ ꯄꯥꯝꯒꯤꯕ ꯖꯥꯠꯅꯤꯅꯦ ꯏꯁ ꯏꯁ ꯏꯁ ꯌꯦꯟꯒꯨꯝ ꯌꯦꯟ ꯊꯣꯡꯕ ꯐ꯭ꯔꯥꯏꯒꯨꯝꯕ ꯄꯥꯝꯗꯕ꯭ꯔꯥ ꯃꯍꯤ ꯌꯥꯎꯗ
ꯑꯗꯣ ꯄꯥꯝꯗꯦ ꯍꯥꯏꯕꯃꯛꯇꯤ ꯅꯠꯇꯦꯕꯀꯣ ꯄꯥꯝꯗꯦ ꯍꯥꯏꯕꯃꯛꯇꯤ ꯅꯠꯇꯦꯕ ꯑꯗꯣ ꯑꯗꯨꯝ ꯃꯔꯛ ꯃꯔꯛꯇꯁꯨ ꯁꯥꯖꯨ ꯆꯥꯅꯤꯡꯉꯦ ꯅꯨꯡꯇꯤꯒꯤꯗꯤ ꯆꯥꯅꯤꯡꯗꯦꯗ
ꯑꯥꯎ ꯑꯣ ꯅꯨꯡꯇꯤꯒꯤ ꯑꯩꯗꯤ ꯆꯥꯅꯤꯡꯅꯤ ꯑꯩꯗꯤ ꯌꯥꯝ ꯌꯥꯝꯗꯕꯤꯗ ꯄꯤꯁ ꯑꯅꯤꯒꯨꯝꯕ ꯀꯣ ꯀꯪꯉꯒ ꯗ꯭ꯔꯥꯏꯗ ꯑꯣꯏꯅ
ꯎꯝ
ꯑꯩꯗꯤ ꯗ꯭ꯔꯥꯏꯗ ꯑꯣꯏꯅ ꯆꯥꯅꯤꯡꯉꯦꯕ ꯃꯍꯤ ꯂꯥꯡꯉꯗꯗꯤ ꯆꯥꯅꯤꯡꯗꯦ ꯅꯪꯅ ꯍꯥꯏꯕꯒꯨꯝꯅ ꯀꯥꯡꯁꯣꯏ ꯑꯃ ꯊꯣꯡꯔꯒ ꯁꯥꯏꯠ ꯗꯤꯁꯀꯤ ꯇꯥꯏꯞꯇ ꯍꯥ ꯗꯤꯞ ꯗꯤ ꯗꯤꯞ ꯐ꯭ꯔꯥꯏꯒꯨꯝꯕ ꯇꯧꯕꯗꯣ ꯑꯗꯣ ꯁꯤꯛꯔꯒ ꯁꯤꯛꯔꯒ
ꯊꯣꯡꯕ ꯍꯥꯎꯋꯦ ꯑꯩꯒꯤꯗꯤ ꯉꯥꯅꯨ ꯊꯣꯡꯕ
ꯍꯥꯎꯏꯅꯦ ꯑꯗꯨꯏꯗꯣ ꯑꯩꯗꯤ ꯉꯥꯅꯨ ꯊꯣꯡꯕꯗꯁꯦ ꯎꯞ ꯑꯩꯗꯤ ꯑꯁ ꯁꯤꯅ ꯈ꯭ꯋꯥꯏꯗꯒꯤ ꯄꯥꯝꯃꯦ ꯍꯥꯏꯕ ꯂꯩꯇꯦꯗ ꯑꯎ ꯑꯎꯕ ꯂꯣꯏ ꯆꯥꯕꯩꯀꯣ
ꯎꯝ
ꯁꯟ ꯊꯣꯡꯕꯁꯨ ꯆꯥꯅꯤꯡꯉꯦ ꯑꯣꯛ ꯊꯣꯡꯕꯁꯨ ꯆꯥꯅꯤꯡꯉꯤ
ꯍꯥꯥ
ꯂꯤꯟ ꯖꯔꯕꯕ
ꯑꯦ ꯂꯤꯟꯕꯨ ꯀꯅꯥꯅ ꯆꯥꯒꯦ
ꯏꯁ ꯃꯤ ꯆꯥꯅꯩꯗꯨꯗꯤ
ꯑꯩ ꯆꯥꯗꯦ ꯇꯨꯀꯠꯆꯩꯌꯦ ꯌꯥꯝꯅ
ꯑꯥ ꯑꯩ ꯇꯦꯁꯇꯤ ꯇꯧꯔꯦ
ꯎꯝ
ꯑꯗꯨꯁꯨ ꯑꯩꯅ ꯍꯥꯏꯕꯒꯨꯝꯕꯅ ꯃꯍꯤ ꯇꯧꯕꯗꯤ ꯇꯜꯂꯦꯕ ꯀꯪꯕꯗꯣ ꯑꯣꯏꯅ ꯇꯦꯁ ꯇꯧꯋꯦꯕ ꯑꯁ ꯈꯪꯕ ꯉꯃꯣꯏ ꯈꯪ ꯈꯪꯕ ꯉꯝꯃꯣꯏꯗ ꯆꯞ ꯃꯥꯟꯅꯩ ꯌꯦꯟ ꯊꯣꯡꯕꯗꯨꯒ ꯀꯩꯒ ꯁꯤꯅꯦ ꯍꯥꯏꯕ ꯃꯍꯥꯎꯗꯣ ꯇꯣꯉꯥꯟꯅ ꯂꯩꯇꯦꯕ ꯁꯥꯗꯣ ꯁꯥꯒ ꯆꯞ ꯃꯥꯟꯅꯩꯌꯦꯕ
ꯎꯝ ꯉꯥꯅꯨꯒ ꯉꯥꯅꯨꯁꯨ ꯄꯥꯝꯃꯦꯗꯅ ꯑꯩꯗꯤ ꯑꯗꯨꯗꯨꯒ ꯐ꯭ꯔꯣꯛ ꯇꯣ ꯐ꯭ꯔꯣꯛ
ꯑꯥ ꯖ ꯖꯔ
ꯑꯗꯨꯁꯨ ꯍꯥꯎꯋꯦ
ꯆꯥꯎꯋꯦꯅ ꯐ꯭ꯔꯣꯛꯇꯣ ꯈꯔ ꯃꯐꯩꯒꯟ ꯈꯔ ꯆꯥꯎꯕ ꯑꯃ ꯒ꯭ꯔꯤꯟ ꯀꯂꯔꯗꯣ ꯑꯗꯨꯅꯦ ꯐꯨꯠ ꯑꯥ ꯍꯣꯏ
ꯀꯤꯌꯦ ꯀꯃꯥꯏꯅ ꯆꯥꯗꯣꯏꯕ ꯑꯗꯨꯗꯤ
ꯅꯠꯇꯦ ꯍꯪꯉꯣꯏꯗꯣ ꯒ꯭ꯔꯤꯟ ꯑꯣꯏꯗꯣ
ꯒ꯭ꯔꯤꯟ ꯑꯣꯏꯕꯗꯣ ꯃꯥꯒꯤ ꯂꯦꯛꯁ ꯑꯗꯨ ꯑꯗꯨꯒꯨꯝꯕ ꯈꯥꯇꯪꯡꯅꯤꯗꯅ ꯆꯥꯕꯗ ꯅꯠꯇꯕꯤꯗ ꯑꯗꯣ ꯁꯀꯤꯟꯗꯣ ꯀꯃꯥꯏꯅ ꯆꯥꯗꯣꯏꯅꯣ
ꯀꯤ ꯅꯠꯇꯦ ꯑꯩꯅ ꯑꯩꯅ ꯍꯥꯏꯔꯤ ꯃꯆꯨꯗꯣ ꯍꯧꯖꯤꯛꯀꯤ ꯍꯪꯉꯣꯏꯒꯤ ꯃꯆꯨꯗꯣ ꯍꯥꯏꯔꯤꯅꯦ
ꯑꯥ ꯑꯥ ꯑꯥ
ꯆꯥꯔꯗꯤ ꯏꯁꯀꯤꯟꯗꯨꯁꯨ ꯑꯗꯨꯝ ꯌꯥꯎꯋꯦꯗ ꯏꯁꯀꯤꯟꯗꯨ ꯇꯣꯉꯥꯟꯅ ꯂꯧꯊꯣꯛꯄ꯭ꯔꯥꯅꯦ ꯃꯅꯨꯡꯒꯤ ꯇꯦꯁꯇꯥꯏꯈꯛ ꯂꯧꯊꯣꯛꯑꯦ ꯑꯩꯈꯣꯏꯗꯤ ꯃꯅꯨꯡꯒꯤ ꯃꯅꯨꯡꯒꯤ ꯏꯟꯇꯦꯁꯇꯥꯏꯟꯗꯣ ꯂꯣꯏ ꯂꯧꯊꯣꯛꯑꯒ ꯀꯩꯅꯣ ꯊꯨꯝꯒ ꯀꯩꯒ ꯈꯔ ꯐꯨꯠꯂꯒ ꯑꯗꯨ ꯑꯣꯏꯅ ꯄꯥꯝꯃꯦꯕ ꯑꯗꯨ ꯗꯥꯏꯔꯦꯛ ꯆꯗ꯭ꯔꯗꯤ ꯐꯨꯠꯂꯒ ꯑꯃꯨꯛ ꯍꯧꯖꯤꯛꯀꯤ ꯃꯩꯗꯨꯗ ꯈꯔ ꯀꯪꯍꯜꯂꯒ ꯆꯥꯕꯗꯣ ꯉꯥꯁꯤ ꯏꯚꯤꯅꯤꯡꯒꯤꯗꯤ ꯀꯩ ꯊꯣꯡꯗꯣꯏꯅꯣ
ꯏꯕꯤꯅꯤꯡꯒꯤꯁꯦ
ꯊꯣꯡꯕ ꯍꯧ꯭ꯔꯕ
ꯍꯧꯗ꯭ꯔꯤꯗ ꯈꯪꯗꯦ ꯑꯂꯥꯏ ꯑꯂꯥꯏꯕ ꯊꯣꯡꯒꯅꯤ
ꯑꯩ ꯀꯥꯎꯔꯦ ꯅꯪꯗꯣ ꯏꯊꯟꯇ ꯂꯩ ꯍꯥꯏꯕ꯭ꯔꯥ ꯀꯩꯅꯣ ꯅꯠ ꯅꯠꯇꯦ
ꯑꯩꯔꯣ
ꯑꯥ
ꯎꯝ ꯁꯥꯡꯅ ꯇꯧꯔꯛꯑꯀꯥꯟꯗ ꯍꯥꯏꯕꯤꯒꯦ
ꯑꯗꯨ ꯍꯥꯏꯔꯁꯨ ꯌꯥꯝꯃꯕꯅꯤꯀꯣ ꯈꯔ ꯅꯪꯛꯑꯀꯥꯟꯗ ꯍꯥꯏꯔꯛ ꯀꯦ ꯍꯥꯏꯕꯒ ꯃꯁꯤꯡ ꯊꯤꯔꯗꯤ ꯗꯤ ꯌꯥꯝꯈ꯭ꯔꯦ ꯈꯔ ꯃꯔꯤꯔ ꯁꯨꯔꯦ
ꯑꯩ ꯊꯤꯔꯣꯏ ꯍꯥꯏꯕꯤꯒꯦ ꯈꯔ ꯀꯨꯏꯅ ꯁꯥꯟꯅꯔꯛꯑꯀꯥꯟꯗ
ꯕꯥꯔꯗꯦꯁꯨ ꯈꯪꯉꯦ ꯍꯥꯏꯅꯤ ꯈꯪꯉꯦ ꯍꯥꯏꯌꯦ ꯅꯪꯑꯀꯥꯟꯗ ꯍꯥꯏꯔꯛꯀꯦ ꯍꯥꯏꯌꯦ ꯀꯩ ꯀꯩꯅꯣ ꯃꯔꯤ ꯃꯔꯤ ꯃꯉꯥꯗꯤ ꯁꯨꯔꯕꯅꯦ
ꯑꯕꯤꯒꯦ ꯍꯥꯏꯕꯤꯒꯦ ꯗꯣꯟ ꯋꯥꯔꯤ ꯑꯕꯥꯎꯠ
ꯑꯗꯣ
ꯑꯥ
ꯍꯧꯖꯤꯛꯇꯤ ꯀꯥꯔꯤꯕ꯭ꯔꯣ ꯅꯠꯇ꯭ꯔꯒ ꯀꯨꯝꯗꯣꯏꯔꯣ
ꯑꯩ ꯉꯁꯥꯏ ꯃꯦꯁꯦꯖ ꯊꯥꯔꯛꯄꯗ ꯀꯣꯜ ꯇꯧꯔꯛꯄꯗ ꯑꯩꯅ ꯑꯗꯨꯅ ꯃꯇꯣꯟꯗ ꯂꯩꯕꯅꯦꯕ ꯍꯧꯖꯤꯛꯀꯤꯁꯤꯅ ꯇꯞꯅ ꯀꯨꯝꯊꯔꯛꯄ
ꯎꯝ
ꯂꯝꯕꯤꯗ ꯂꯩꯌꯦꯅꯦ ꯂꯝꯕꯤꯗ ꯆꯠꯅ ꯆꯠꯅ ꯇꯧꯔꯛꯏꯅꯤ
ꯎꯝ
ꯑꯁ ꯅꯪ ꯑꯩꯅ ꯎꯔꯤꯕ ꯍꯧꯖꯤꯛ ꯚ꯭ꯤꯌꯨꯁꯦ ꯅꯪ ꯎꯔꯃꯗꯤ ꯅꯨꯡꯉꯥꯏꯗꯕꯅꯤꯅꯦ ꯅꯪ ꯎꯗ꯭ꯔꯦꯅꯦ
ꯌꯥꯝ ꯐꯖꯔꯒ ꯂꯩꯔꯝꯃꯦ
ꯅꯣꯡꯃ ꯆꯠꯀꯦ ꯑꯩꯖꯨ
ꯆꯠꯂꯣ ꯆꯠꯂꯣ ꯌꯥꯝ ꯅꯨꯡꯉꯥꯏꯕꯅꯦ
ꯅꯨꯡꯁꯤꯠꯁꯨ ꯏꯪ ꯏꯪ ꯂꯥꯎꯔꯝꯒꯅꯤꯅꯦ
ꯎꯝ ꯑꯗꯣ ꯍꯧꯖꯤꯛ ꯏꯚꯅꯤꯡ ꯅꯨꯡꯗꯥꯡꯗ ꯀꯥꯔꯛꯄꯁꯤꯡꯁꯤꯗꯤ ꯀꯩꯅꯣꯁꯤ ꯈꯛꯇꯅꯦꯕ ꯃꯤ ꯌꯥꯝ ꯌꯥꯝꯕꯗꯤ ꯅꯠꯇꯦꯕ
ꯎꯝ
ꯋꯥꯛꯀꯤꯡ ꯑꯣꯏꯅ ꯅꯠꯇꯕ ꯃꯣꯏꯁꯤꯅ ꯐꯣꯇꯣꯒ꯭ꯔꯥꯐꯔ ꯑꯣꯅꯤꯡꯉꯥꯏ ꯂꯥꯛꯄꯅꯦꯕ ꯅꯨꯡꯗꯥꯥꯡ ꯀꯥꯔꯛꯏꯁꯤꯡꯁꯤꯗ
ꯑꯥ
ꯑꯗꯣ ꯀꯥꯞꯅꯤꯉꯥꯏ ꯆꯤꯡ ꯀꯥꯔꯨꯔꯦ ꯍꯥꯏꯕꯒꯤ ꯍꯣꯔꯦꯟ ꯏꯁ꯭ꯇꯦꯇꯁꯇ ꯍꯥꯞꯅꯤꯉꯥꯏꯁꯦ
ꯑꯗꯨ ꯅꯠꯇꯗꯤ ꯀꯃꯥꯏꯅ ꯆꯠꯅꯤꯡꯉꯣꯏꯗꯣꯏꯅꯣꯗ ꯅꯪꯁꯨ ꯈꯜꯂꯣꯔ ꯑꯩꯁꯨ
ꯍꯥꯏꯅꯦ ꯃꯤ ꯈꯔꯗꯤ ꯑꯗꯨꯗꯤ ꯆꯨꯝꯃꯦ ꯆꯨꯝꯃꯦ ꯑꯗꯨ ꯑꯣꯏꯔꯁꯨ ꯅꯨꯡꯗꯥꯡꯗꯀꯔꯛ ꯋꯥꯛꯀꯤꯡꯗꯨ ꯑꯣꯏꯔꯗꯤ ꯉꯁꯥꯏ ꯉꯟꯅ ꯂꯥꯛꯄ ꯌꯥꯕꯅꯦꯕ ꯍꯧꯖꯤꯛ ꯀꯥꯈꯠꯄꯗ ꯉꯥꯏꯔꯤꯕꯁꯨ ꯌꯥꯎꯋꯦꯕ ꯃꯣꯏꯒꯤꯁꯤꯅ ꯚꯤꯌꯨꯗꯣ ꯐꯣꯇꯣ ꯀꯥꯞꯅꯤꯉꯥꯏ ꯂꯥꯛꯄ
ꯅꯨꯡꯗꯥꯡꯗ ꯍꯦꯟꯅ ꯐꯖꯕ꯭ꯔꯣ
ꯅꯨꯡꯗꯥꯡꯗꯅꯣꯏ ꯍꯦꯟꯅ ꯐꯖꯩ ꯍꯥꯏꯕꯗꯤ ꯅꯨꯡꯗꯥꯡꯗꯗꯤ ꯂꯣꯏ ꯃꯝꯃꯦ ꯑꯗ ꯍꯧꯖꯤꯛꯀꯤ ꯏꯝꯐꯥꯜ ꯚꯦꯂꯤꯗꯣ ꯂꯥꯏꯠꯇꯨ ꯂꯣꯏ ꯑꯣꯟ ꯇꯧꯕꯩ ꯚ꯭ꯤꯌꯨꯗꯣ ꯑꯩ ꯐꯣꯇꯣ ꯀꯥꯞꯄꯤꯔꯛꯄ ꯌꯥꯕꯅꯤꯅ ꯑꯩ ꯃꯈꯥ ꯀꯨꯝꯊꯔꯦꯅꯦ ꯑꯥ ꯑꯥꯒꯤ ꯃꯊꯥꯛꯀꯤ ꯚꯤꯑꯎ ꯗ ꯍꯧꯖꯤꯛꯀꯤ ꯑꯩꯈꯣꯏꯒꯤ ꯁꯥꯏꯠꯇꯗꯤ ꯀꯥꯄ ꯐꯪꯉꯔꯣꯏ ꯍꯧꯖꯤꯛꯁꯦ ꯃꯥꯟꯇ꯭ꯔꯤ ꯄꯨ꯭ꯈꯔꯤ ꯕꯨꯨ ꯕꯥꯕꯨꯨ ꯕꯔꯥꯒꯤ ꯁꯥꯏꯗꯠꯇ ꯀꯞꯄꯗꯤ ꯐꯪꯒꯗꯧ ꯃꯥꯜꯂꯦ ꯑꯁꯦꯡꯕꯩꯔꯣ ꯑꯝꯇ ꯀꯥꯗ꯭ꯔꯤꯕꯣ ꯁꯤꯁꯦ
ꯀꯥꯗꯔꯤꯌꯦ
ꯑꯥ
ꯑꯗꯣ
ꯑꯥ
ꯎꯝ ꯅꯪꯗꯣ
ꯀꯩ ꯍꯥꯏꯅꯤꯡꯉꯤꯅꯣ
ꯀꯔꯝꯕ ꯔꯣꯅꯥꯜꯗꯣꯔꯣ ꯀꯥꯎꯈ꯭ꯔꯦ
ꯑꯩꯔꯣ
ꯎꯝ
ꯉꯔꯥꯡ ꯁꯥꯟꯅꯔꯒ ꯉꯝꯃꯤꯗꯨꯗꯤ
ꯑꯣ ꯕ꯭ꯔꯥꯖꯤꯜ
ꯑꯥ
ꯎꯝ
ꯗꯤ ꯔꯣꯅꯥꯜꯗꯣ ꯑꯣꯏꯔꯁꯦ ꯍꯥꯏ ꯈꯪꯈ꯭ꯔꯦ ꯄꯤꯛꯆꯔꯗ ꯊꯝꯈ꯭ꯔꯦꯕ ꯈꯔ ꯍꯦꯟꯅ ꯑꯅꯤꯃꯛ ꯄꯥꯝꯃꯁꯨ ꯑꯅꯤꯃꯛ ꯄꯥꯝꯃꯁꯨ ꯑꯃꯗꯨꯅ ꯈꯔ ꯍꯦꯟꯅ ꯄꯥꯝ ꯃꯦ ꯍꯥꯏꯖꯦ
ꯌꯥꯝꯅ ꯌꯥꯝ ꯅꯤꯡꯁꯤꯡꯉꯝꯃꯤꯅ ꯑꯩꯗꯤ ꯀꯥꯎꯔꯦ ꯑꯗꯣ ꯅꯪ ꯍꯧꯖꯤꯛ ꯅꯪꯅ ꯁꯤ ꯍꯥꯏꯔꯛꯑꯀꯥꯟꯗ ꯑꯃꯨꯛ ꯅꯤꯡꯁꯤꯡꯉꯦ ꯀꯔꯝꯕꯅꯣ ꯀꯔꯝꯕꯅꯣ ꯈꯪꯗ꯭ꯔꯦ ꯑꯩ
ꯑꯩꯗꯤ ꯅꯤꯡꯁꯤꯡꯉꯦ ꯌꯥꯝ ꯋꯥꯔꯤ ꯅꯨꯡꯉꯥꯏ ꯅꯨꯡꯉꯥꯏꯕ ꯁꯔꯥ ꯁꯥꯕ ꯃꯥꯜꯂꯦꯗ ꯌꯥꯝ ꯌꯥꯝꯕ ꯀꯩ ꯀꯩ ꯋꯠ ꯀꯩꯀꯩ ꯋꯥꯔꯤ ꯁꯥꯟꯅꯒꯦ ꯑꯝꯇ ꯍꯥꯏꯔꯛꯎꯅꯦ
ꯋꯥꯔꯤ ꯁꯥꯟꯅꯕꯁꯦ ꯀꯦꯗ꯭ꯔꯃꯥꯒꯤ ꯁꯥꯟꯅꯕ ꯋꯥꯔꯤ ꯂꯤꯕ ꯑꯗꯨꯒ ꯆꯥꯛ ꯍꯤꯟꯖꯥꯡ ꯆꯥꯕ ꯑꯗꯨꯅ ꯑꯌꯥꯝꯕꯅꯦꯗ
ꯑꯧ ꯑꯣ ꯑꯩꯈꯣꯏꯒꯤ ꯀꯩꯅꯣ ꯈꯣꯟꯖꯦꯜꯁꯦ ꯅꯣꯡꯃ ꯂꯣꯏ ꯀꯩꯅꯣ ꯇꯧꯔꯛꯄ ꯍꯣꯏ ꯁꯤꯗꯤ ꯁꯤꯗꯤ ꯑꯩꯒꯤ ꯈꯣꯟꯖꯦꯜꯗꯨ ꯅꯠꯇ꯭ꯔꯒ ꯇꯧꯔꯑꯦ
ꯀꯩꯅꯣ ꯍꯥꯏꯔꯛꯀꯦꯕ
ꯑꯥ
ꯑꯗꯣ
ꯍꯥꯏꯔꯧ ꯍꯣꯏ ꯍꯣꯏ
ꯈꯣꯏꯅꯤꯗꯣ ꯀꯃꯥꯏ ꯇꯧꯁꯦ ꯍꯥꯏꯅꯣ ꯑꯩꯈꯣꯏꯅꯤꯗꯣ ꯀꯃꯥꯏꯅ ꯇꯧꯁꯦ ꯍꯥꯏꯅꯣ ꯀꯔꯝꯕ ꯅꯨꯃꯤꯠꯇ ꯎꯅꯁꯦ ꯍꯥꯏꯅꯣ
ꯑꯥ ꯆꯦꯔꯥꯎ ꯆꯤꯡꯗ ꯎꯅꯔꯁꯦ ꯆꯦꯔꯥꯎ ꯆꯤꯡꯗ ꯆꯤꯡꯗ ꯂꯥꯛꯀꯅꯤ ꯍꯥꯏꯒꯤꯗꯥꯏꯅꯦ
ꯑꯗꯣ ꯑꯩꯅ ꯑꯩꯅ ꯆꯠꯅꯤꯡꯕ ꯃꯐꯝꯗ ꯄꯨꯕꯤꯒꯦ
ꯅꯪ ꯅꯪꯅ ꯅꯪꯅ ꯆꯠꯅꯤꯡꯕ ꯃꯐꯝꯗ ꯄꯤꯗꯣꯏꯕ
ꯄꯨꯕꯤꯒꯦ ꯍꯥꯏꯕ
ꯄꯨꯕꯤꯔꯣꯅꯦ ꯄꯨꯕꯤꯔꯣꯅꯦ ꯉꯥꯏꯔꯒ ꯂꯩꯔꯦꯅꯦ
ꯎꯝ
ꯍꯧꯖꯤꯛ ꯑꯣꯏꯅ ꯂꯥꯛꯑꯣꯔꯣ ꯁꯦ ꯍꯦꯟꯅ ꯍꯦꯟꯖꯤꯟꯕꯗꯣ ꯍꯥ ꯑꯥ
ꯀꯦ
ꯀꯥꯏꯗꯅꯣꯅꯦ ꯈꯔ ꯍꯤꯟꯁ ꯄꯤꯔꯛꯑꯣꯅꯦ ꯌꯥꯝ ꯆꯠꯅꯤꯡꯕ ꯐꯥꯎꯕ ꯌꯦꯡꯒꯦꯕ